ꯔꯤ ꯍꯦꯕꯠ ꯃꯉꯥ ꯇꯔꯥꯀꯥꯟ ꯅꯨꯡꯉꯥꯏꯕꯖꯥꯅꯤ ꯇꯥꯕ꯭ꯔꯥ
ꯌꯥꯔꯦ ꯃꯣ
ꯑꯗꯨꯅꯦ ꯃꯣꯏꯁꯦ ꯃꯤꯅꯤꯠ ꯃꯉꯥ ꯇꯔꯥ ꯀꯥꯟꯅꯧ ꯍꯥꯏꯕ ꯑꯣꯏꯔꯕꯖꯥꯠꯅꯤ
ꯎꯝ
ꯁꯤꯗꯅ ꯃꯌꯦꯛ ꯁꯦꯡꯅ ꯇꯥꯏꯌꯦ ꯅꯪ ꯉꯥꯡꯕꯗꯣ ꯑꯗꯨꯒ ꯆꯨꯝꯅꯒꯤꯗꯅꯅꯦ ꯈꯪꯉꯕ ꯈꯤꯇꯪ ꯏꯀꯣ ꯆꯠꯄꯣꯏ ꯀꯩ ꯇꯧꯕꯣꯏ ꯇꯧꯕꯗꯣ ꯇꯧꯋꯦꯕ
ꯍꯦ ꯍꯦ ꯃꯣꯏꯁꯨ ꯑꯦꯗꯚꯥꯟꯇꯦꯖ ꯑꯃ ꯂꯩꯔꯝꯃꯦꯅꯦ
ꯎꯝ
ꯆꯥꯎꯁ ꯄꯤꯗꯔ ꯊꯑ ꯌꯥꯖꯗ꯭ꯔꯖꯣ
ꯆꯥꯡ ꯂ ꯂꯩꯅꯣ ꯑ ꯁꯤꯂ ꯔꯦꯟꯇ ꯂꯩꯕꯗꯣ ꯃꯆꯤ ꯑꯣꯏꯅꯗꯤ ꯂꯣꯏꯅ ꯌꯥꯔꯕ ꯅꯠꯇ꯭ꯔꯣ
ꯌꯥꯔꯕ꯭ꯔ ꯃꯥꯜꯂꯦꯗꯅ ꯑꯗꯨꯅꯗꯤ
ꯍꯣꯏ ꯊꯤꯕ ꯂꯥꯛꯄ ꯌꯥꯔꯤꯗꯨꯅꯗꯤ ꯌꯥꯔꯝꯃꯅꯤ
ꯎꯝ
ꯅꯣꯏ ꯁꯦꯃꯤꯅꯥꯔ ꯆꯠꯄꯗꯣ ꯀꯩꯀꯩ ꯀꯥꯟꯅꯔꯛꯀꯦ ꯀꯩꯀꯩ ꯋꯥꯈꯜ ꯂꯧꯁꯤꯡ ꯑꯣꯏꯔꯛꯀꯦ
ꯍꯁ ꯋꯥꯈꯜ ꯂꯧꯁꯤꯡꯗꯤ ꯈꯪꯗꯦ ꯉꯥ ꯊꯣꯡꯕꯗꯤ ꯆꯥꯔꯛꯑꯦ
ꯑꯁ ꯍꯥꯎꯔꯝꯒꯅꯤ ꯈꯪꯉꯦ ꯅꯪꯅ ꯀꯩꯅꯣ ꯏꯟꯁꯇꯦꯟꯇ ꯏꯟꯁꯇꯦꯟꯇ ꯊꯝꯃꯛꯄꯗꯣ ꯑꯗꯨꯗ ꯑꯩ ꯑꯆꯥꯔ ꯎ
ꯑ ꯑꯥ ꯑꯧ ꯀꯩꯅꯣ ꯎꯝ ꯀꯔꯤ ꯍꯦꯛ ꯃꯣꯏꯅ ꯄꯨꯡꯅꯤꯡ ꯇꯔꯥ ꯃꯉꯥꯗ ꯍꯧꯦꯅ ꯍꯥꯏꯕꯅꯦꯕ
ꯎꯝ
ꯑꯗꯨꯗꯨꯒ ꯊꯕꯛ ꯃꯣꯏ ꯀꯅꯥꯅꯣ ꯑꯦꯋꯥ ꯑꯦꯋꯥꯔ ꯑꯦꯋꯥꯔꯗꯤ ꯀꯩ ꯑꯣꯄꯒꯤ ꯄ꯭ꯔꯣꯒꯥ꯭ꯔꯒꯥꯝ ꯑꯃꯁꯨ ꯂꯩ ꯑꯗꯨꯅ ꯉꯟꯅ ꯍꯧꯖꯅꯦꯅ ꯈꯤꯇꯪ ꯉꯟꯅ ꯍꯧꯈꯔꯝꯃꯦꯕ ꯑꯩꯗꯣ ꯇꯔꯥ ꯃꯈ ꯃꯈꯥꯏ ꯇꯥꯗ꯭ꯔꯤꯉꯩꯗ ꯌꯧꯋꯦꯕ
ꯑꯣ
ꯑꯗꯨꯗꯨꯒ ꯍꯧꯧ ꯂꯩꯔꯝꯃꯦ ꯑꯗꯒꯤꯗꯤ ꯉꯍꯥ ꯐꯝꯃꯦ ꯉꯍꯥ ꯐꯝꯃꯒ ꯑꯃꯨꯛ ꯑꯩꯈꯣꯏ ꯁꯥꯔꯅ ꯁꯥꯔ ꯄꯤꯌꯣꯕꯇꯥꯅ ꯑꯍꯜ ꯂꯃꯟꯈꯩꯒꯤ ꯂꯩꯔꯤꯕ ꯃꯌꯥꯝ ꯑꯗꯨꯗꯤ ꯃꯤ ꯂꯥꯛꯏꯕ ꯃꯌꯥꯝꯗꯨꯒꯤ ꯆꯥ ꯌꯦꯜꯂꯨ ꯂꯥꯛꯑꯣꯅ ꯑꯩꯈꯣꯏ ꯑꯃꯅꯤ ꯀꯧꯔꯛꯇꯅ ꯑꯃꯨꯛ ꯆꯥ ꯌꯦꯟ ꯂꯩꯔꯦ
ꯎꯝ ꯀꯔꯤ ꯄꯩꯁꯥ ꯁꯥꯥꯁꯨ ꯂꯧꯕ ꯑꯗꯨꯒ ꯆꯥꯁꯨ ꯌꯦꯜꯍꯟꯕ ꯆꯥ ꯌꯦꯟꯕꯒꯤ ꯄꯩꯁꯥ ꯄꯤꯔꯛꯇ꯭ꯔꯥ
ꯄꯤꯔꯛꯇꯦ ꯑꯗꯨꯗꯨꯒ ꯆꯥ ꯌꯦꯜꯂꯒ ꯂꯣꯏꯔꯦ ꯑꯗꯩꯗꯤ ꯃꯤ ꯑꯅꯤ ꯃꯤ ꯃꯣꯏ ꯃꯔꯤ ꯄꯥꯕꯅꯦꯕ ꯆꯦ
ꯎꯝ꯫
ꯑꯅꯤꯃꯨꯛꯀꯤ ꯑꯗꯨꯝ ꯂꯣꯏꯈ꯭ꯔꯦ ꯑꯗꯨꯃꯥꯏꯅ ꯇꯧꯔꯒ ꯑꯗꯨ ꯑꯣꯏꯔꯗꯤ ꯑꯅꯤꯃꯨꯛ ꯑꯃꯅ ꯑꯗꯨꯝ ꯇꯥꯗꯕꯤꯗ ꯐꯣꯟ ꯈꯔ ꯌꯦꯡ ꯑꯃ ꯈꯔ ꯇꯧ ꯂꯣꯏꯁꯟꯈ꯭ꯔꯦ ꯑꯗꯥꯒꯤꯗꯤ ꯆꯥꯛ ꯇꯥꯛꯑꯦ ꯆꯥꯛ ꯆꯥꯔꯦ ꯑꯗꯨꯗꯨꯒ ꯑꯗꯥꯏ ꯇꯧꯔꯒ ꯁꯦꯝꯃꯤꯅꯔ ꯑꯗꯨꯝ ꯂꯣꯏꯈ꯭ꯔꯦ꯫
ꯃꯌꯥꯝ ꯄꯨꯟꯕꯒꯦ ꯍꯥꯏꯔꯕꯗꯤ ꯅꯨꯡꯉꯥꯏꯕ ꯑꯩꯗꯣ ꯑꯗꯨꯃꯥꯏꯅ ꯑꯣꯏꯔꯅꯤ ꯈꯟꯕ ꯑꯗꯩ ꯄꯩꯁꯥꯗꯣ ꯄꯥꯝꯃꯨꯔꯕ ꯍꯥꯏꯇꯥꯔꯦ
ꯑꯩꯁꯨ ꯀꯩꯀꯩ ꯁꯨꯝ ꯇꯥꯕ ꯌꯥꯕ꯭ꯔꯥ ꯌꯦꯡꯒꯦꯅ ꯆꯠꯄꯅꯤꯗ ꯇꯥꯔ ꯔꯣꯏꯕꯨꯗꯤ ꯑꯗꯨꯝ ꯈꯔ ꯈꯔꯕꯨꯗꯤ ꯈꯪꯕ꯫
ꯑꯩꯗꯤ ꯅꯪꯗꯤ ꯇꯥꯅꯤ ꯑꯗꯨꯝ ꯈꯜꯂꯤꯗ ꯑꯗꯣ ꯑꯩꯗꯤ ꯂꯤꯁꯅꯤꯡ ꯄꯋꯥꯔꯁꯦ ꯈꯔ ꯋꯥꯠꯂꯤꯗꯅ
ꯎꯝ꯫
ꯑꯗꯨꯅ ꯑꯩꯅ ꯈꯜꯂꯤꯁꯦ ꯑꯗꯨꯗꯨꯅ ꯁꯅꯥ ꯊꫭꯛꯕꯒꯨꯝꯕ ꯆꯥꯔꯗꯤꯅ ꯑꯗꯨꯃꯥꯏꯅ ꯈꯟꯕ
ꯁꯥ ꯊꯣꯡꯕ ꯆꯥꯔꯕꯣ ꯅꯪ ꯅꯍꯥꯟꯒꯤꯗꯣ
ꯍꯥ
ꯅꯪ ꯅꯍꯥꯟꯊꯣꯡꯕ ꯁꯅꯥ ꯁꯅꯥꯒꯤ ꯄ꯭ꯂꯥꯟ ꯇꯧꯈꯤꯕꯗꯣ ꯆꯥꯔꯕꯕ
ꯅꯪꯕꯨ ꯅꯪ ꯂꯥꯛ ꯆꯥꯁꯦ ꯍꯥꯏꯕ꯭ꯔꯥ ꯀꯩꯅꯣꯝꯃ ꯍꯥꯏꯈꯤꯒꯨꯝ ꯂꯥꯛꯈꯤꯒꯨꯝ ꯑꯩꯅ ꯁꯣꯏꯔꯤꯔꯥ ꯀꯔꯤꯅꯣ
ꯍꯣ ꯍꯣ
ꯋꯥꯠꯂꯤ
ꯉꯥꯏꯔꯝꯃꯨ ꯉꯥꯏꯔꯝꯃꯨ ꯑꯩ ꯂꯥꯛꯇꯤ ꯂꯥꯛꯈꯤꯅꯤꯗꯅ
ꯀꯔꯤ ꯇ꯭ꯋꯦꯟꯇꯤꯑꯩꯠ ꯇꯒꯤ ꯂꯥꯛꯇꯤ ꯂꯥꯛꯈꯤꯅꯤꯗꯤ ꯀꯔꯤ
ꯇ꯭ꯋꯦꯟꯇꯤꯑꯩꯠꯇꯧ ꯐꯔꯛ ꯇꯥꯗꯧ ꯃꯥꯜꯂꯤꯗ
ꯇꯥꯔꯣꯏꯀꯩꯁꯨ ꯑꯃ ꯊꯤꯌꯥꯝ ꯀꯣꯟꯖꯤꯟ ꯍꯥꯏꯕ꯭ꯔꯥ ꯀꯩꯅꯣ ꯗꯤꯟ ꯑꯣꯏꯅ ꯆꯠꯂꯨꯕꯗꯣ ꯑꯗꯨꯗꫭ ꯆꯠꯅꯤꯡꯕ ꯑꯩꯅ ꯗꯤꯟ
ꯊꯝꯕꯥꯜꯕꯨ ꯊꯝꯕꯥꯜꯒꯤꯕꯨ ꯀꯩꯁꯨ ꯈꯜꯂꯨꯅꯨ ꯍꯦ ꯆꯍꯤ ꯈꯨꯨꯗꯤꯡꯒꯤ ꯁꯥꯠꯇꯣꯏꯅꯦ
ꯎꯝ ꯅꯪ ꯋꯥꯗꯨꯗꯤ ꯍꯧꯖꯤꯛ ꯀꯥꯔꯤꯌꯥ ꯑꯣꯏꯕꯅꯤꯅ ꯑꯩꯅ ꯍꯥꯏꯅꯤꯡꯕ ꯋꯥꯕꯨꯗꯤ ꯍꯥꯏꯗ꯭ꯔꯦ ꯑꯗꯨꯕꯨ ꯑꯩ ꯀꯔꯤ ꯍꯥꯏꯅꯤꯡꯉꯝꯒꯅꯤ ꯅꯪ ꯈꯪꯉꯝꯒꯅꯤ꯫
ꯈꯪꯗꯦꯍꯦ ꯅꯪꯒꯤ ꯊꯃꯣꯏꯗ ꯂꯩꯕ ꯋꯥꯕꯨ ꯑꯩꯗꯤ ꯀꯃꯥꯏꯅ ꯈꯪꯉꯝꯗꯣꯏꯅꯣ
ꯍꯦꯔꯥ ꯑꯁꯨꯛꯌꯥꯝ ꯀꯨꯏ ꯂꯩꯃꯤꯟꯅꯔꯒ ꯊꯝꯃꯣꯏꯒꯤ ꯋꯥꯕꯨ ꯈꯪꯗ꯭ꯔꯗꯤ ꯅꯪꯁꯨ
ꯀꯅꯥꯅ ꯀꯅꯥꯒꯤ ꯊꯃꯣꯏꯕꯨ ꯈꯪꯕ ꯉꯝꯒꯅꯤ ꯑꯩꯅ ꯑꯩꯒꯤ ꯊꯃꯣꯏꯕꯨ ꯈꯪꯗ꯭ꯔꯕ ꯇꯥꯏꯕꯪ ꯄꯥꯁꯤꯗ ꯖꯦꯡꯖꯦꯡ
ꯎꯝ꯫
ꯑꯩꯈꯣꯏꯗꯤ ꯇꯣꯏꯂꯦꯠꯀꯁꯦ ꯀꯩꯅꯣꯅ ꯂꯣꯏ ꯁꯦꯡꯉꯦ ꯁꯝꯄꯨ ꯂꯣꯏ ꯂꯣꯏ ꯁꯦꯡꯉꯦ ꯌꯥꯝ ꯆꯥꯎꯈꯠꯂꯦ
ꯑꯗꯨꯅꯦ ꯄꯩꯁꯥ ꯄꯥꯏꯕ ꯄꯥꯏꯕ ꯍꯥꯏꯁꯦ
ꯄꯩꯁꯥ ꯄꯥꯏꯕ ꯃꯤꯈꯩꯗꯤ ꯀꯩꯂꯦꯟꯁꯦ ꯁꯝꯄꯨꯅ ꯁꯦꯡꯕ ꯑꯣꯏꯔꯦ ꯑꯗꯨꯃ ꯈꯪꯁꯤꯜꯂꯒꯦ ꯑꯩ ꯅꯪꯒ ꯋꯥꯔꯤ ꯁꯥꯟꯅꯕꯩ ꯁꯤꯃ ꯊꯤ ꯀꯥꯟꯅꯔꯦ ꯑꯇꯩꯁꯨ ꯂꯣꯏ ꯑꯇꯩꯁꯨ ꯂꯣꯏꯅꯃꯛꯕꯨꯗꯤ ꯀꯥꯟꯅꯩꯑꯦꯕ ꯑꯗꯣ ꯁꯤꯅ ꯏꯀꯥꯟ ꯀꯥꯟꯅꯩꯑꯦꯕ
ꯅꯪ ꯅꯍꯥꯟꯒꯩ ꯈꯪꯉꯝꯗꯔꯤꯁꯦ ꯀꯃꯥꯏꯅꯅꯣ ꯁꯤꯅꯤ
ꯈꯪꯗꯦ ꯑꯗꯨꯝ ꯃꯤꯒꯤ ꯃꯌꯨꯝ ꯆꯠꯊꯣꯛ ꯈꯣꯇꯣꯛꯄꯗꯁꯨ ꯍꯪꯇꯥꯔꯦ ꯑꯗꯨꯗꯤ ꯃꯤ ꯊꯦꯡꯅꯕꯗ ꯅꯣꯢ ꯇꯣꯢꯂꯦꯠ
ꯅꯣꯏꯗꯤ ꯇꯣꯏꯂꯦꯠ ꯀꯩꯅ ꯁꯦꯡꯉꯦ ꯁꯝꯄꯨꯅ ꯍꯦꯛ ꯁꯦꯡꯉꯦ ꯍꯥꯏꯔꯕ ꯃꯣꯏ ꯄꯩꯁꯥ ꯄꯥꯏꯔꯕꯗꯤ ꯀꯪꯁꯤꯜꯂꯣ ꯎꯝ ꯍꯥꯄꯤꯛꯅꯒ ꯁꯦꯡꯉꯤ ꯑꯗꯒꯤ ꯑꯗꯨꯨ ꯑꯗꯨꯅ ꯁꯦꯡꯉꯤ ꯍꯥꯏꯔꯕ ꯃꯣꯏꯗꯨ ꯃꯤꯗꯜ ꯀ꯭ꯂꯥꯁ ꯆꯤꯡꯂꯕꯅꯤ
ꯑ ꯑꯗꯤ ꯑꯗꯨ ꯇꯣꯢꯂꯦꯠꯇꯣ ꯇꯣꯏꯂꯦꯠꯗ ꯃꯤꯅ ꯁꯦꯡꯉꯤ ꯍꯥꯏꯔꯒꯅ ꯀꯃꯥꯏꯅ ꯇꯧꯕ ꯑꯩꯈꯣꯏꯗꯤ
ꯑꯦꯍ ꯑꯗꯨꯅ ꯑꯃꯨꯛꯀ ꯍꯦꯟꯅ ꯃꯣꯏꯅ ꯕꯤꯂꯣ ꯄꯣꯕꯔꯇꯤ ꯇꯥꯔꯦ ꯃꯣꯏꯗꯨꯅ
ꯑꯣ ꯍꯣ
ꯕꯤ ꯄꯤ ꯑꯦꯜ ꯀꯥꯡꯒꯨꯗꯣ ꯕꯤ ꯄꯤ ꯑꯦꯜ ꯀꯥꯡꯒꯨꯗꯣ ꯈꯪꯉꯕ꯫
ꯈꯪꯉꯦ ꯈꯪꯉꯦ ꯆꯦꯡ ꯍꯋꯥꯏ ꯂꯦꯝ ꯆꯥꯕ ꯀꯥꯡꯕꯨꯗꯣ꯫
ꯃꯥꯅꯦ ꯃꯥꯅꯦ
ꯑꯁ ꯊꯤ ꯌꯥꯏꯔꯦꯍꯦ
ꯆꯦꯡ ꯍꯋꯥꯏ ꯂꯦꯝ ꯆꯥꯕꯒꯥꯏ ꯂꯦꯝꯗꯤ ꯑꯈꯣꯏꯖꯨ ꯆꯥꯏꯀꯣ ꯂꯦꯝꯕ ꯗꯤ ꯅꯠꯇꯦꯗ ꯁꯔꯀꯥꯔꯅ ꯑꯈꯣꯏꯗꯩ ꯈꯣꯝꯀꯠꯂꯒ ꯑꯃꯨꯛ ꯑꯐꯕ ꯁꯔꯒ ꯄꯤꯔꯛꯄꯅꯦ꯫
ꯃꯥꯅꯤ ꯃꯥꯅꯤ ꯑꯗꯣ ꯄꯨꯔꯥ ꯐ꯭ꯔꯤꯗꯤ ꯑꯣꯏꯗ꯭ꯔꯤ ꯂꯨꯄꯥ ꯑꯅꯤ ꯑꯍꯨꯝꯂ ꯀꯩꯅꯣꯝ ꯑꯣꯏꯗꯥꯏꯅꯦ꯫
ꯑꯥꯎ ꯅꯣꯏ ꯂꯧꯗ꯭ꯔꯣ
ꯈꯪꯗꯤꯌꯦ ꯑꯩ ꯂꯧꯕ ꯆꯠꯇꯕꯅꯤꯅ ꯑꯝꯇ ꯑꯗꯨꯃꯥꯏꯅꯗꯤ ꯑꯣꯏꯕꯅꯦ ꯑꯩ ꯈꯟꯕꯗ꯫ ꯏꯕꯣꯛ ꯑꯃ ꯆꯦꯡ ꯌꯦꯟꯕꯗꯣ ꯑꯗꯨꯗ ꯄꯩꯁꯥ ꯂꯧꯕ꯭ꯔꯥ꯫ ꯆꯦꯡ ꯆꯦꯡꯉꯦꯟ ꯂꯥꯛꯄꯗꯣ ꯆꯦꯡ ꯌꯦꯟꯕꯒꯤ ꯑꯗꯨ ꯄꯩꯁꯥ ꯀꯌꯥ ꯀꯌꯥ ꯂꯧꯏ꯫ ꯂꯧꯗꯦ ꯚꯥꯏ ꯑꯩꯅ ꯁꯣꯏꯕꯅꯤ
ꯁꯔꯀꯥꯔꯗꯤ ꯊꯤ ꯐꯔꯦꯍꯦ
ꯊꯤ ꯐꯔꯦꯍꯦ
ꯈꯣꯏ ꯍꯤꯡꯉꯅꯤ ꯁꯔꯀꯥꯔꯅ ꯆꯦꯡ ꯄꯤꯔꯝꯅꯤꯅ ꯅꯣꯏ ꯑꯗꯥꯥꯏ ꯀꯌꯥꯝ ꯃꯤ ꯑꯃꯃꯝꯒꯤ ꯀꯌꯥꯝ ꯀꯌꯥꯝ ꯄꯤꯒꯦ꯫
ꯃꯤ ꯑꯃꯒꯤ ꯆꯦꯡ ꯀꯤꯂꯣ ꯀꯌꯥ ꯄꯤ ꯢꯄꯣꯛ ꯃꯔꯤ ꯄꯤꯌꯦꯌꯦ ꯑꯁ ꯊꯥ ꯑꯃꯒꯤ ꯆꯦꯡ ꯀꯤꯂꯣ ꯃꯔꯤ ꯆꯥꯔꯗꯤ ꯍꯤꯡꯉꯥꯅꯤ꯫ ꯃꯉꯥ ꯎꯝ ꯊꯥꯏꯅ ꯃꯉꯥ ꯄꯤꯔꯝꯃꯦ ꯄꯤꯈꯤꯗ꯭ꯔꯦꯌꯦ
ꯑꯧ ꯊꯥꯏꯅ ꯃꯔꯛ ꯑꯃ ꯄꯤꯔꯝꯃꯦ ꯂꯥꯟꯒꯤꯅꯦ ꯑꯗꯨꯒꯤꯅꯦ ꯑꯗꯥꯒꯤꯒꯥꯢꯅ ꯌꯥꯝ ꯀꯛꯇꯥꯏꯅꯦ ꯑꯔꯥꯝꯕꯥꯏ ꯒꯤꯅꯦꯕꯣ ꯍꯥꯏꯕꯑꯣ ꯑꯃꯒꯤꯅꯦ ꯍꯥꯏꯕꯣꯍꯣ
ꯈꯪꯗꯦꯗ ꯑꯗꯣ ꯊꯥꯥ
ꯈꯪꯗꯦꯗ ꯑꯩꯖꯨ ꯁꯨꯝ ꯇꯥꯕꯅꯤ ꯃꯌꯥꯝꯅ ꯍꯥꯏꯅꯕꯗ ꯍꯥ
ꯑꯗꯨ ꯊꯥ ꯑꯃꯗꯤ ꯆꯦꯡ ꯀꯦꯖꯤ ꯃꯔꯤꯅ ꯏꯔꯥꯏ ꯂꯥꯏꯅ ꯍꯤꯡꯉꯅꯤ ꯍꯥꯏꯕ꯫
ꯍꯤꯡꯉꯝꯒꯗ꯭ꯔ ꯊꯥꯃꯗ ꯆꯦꯡꯀꯦꯁꯤ ꯃꯔꯤꯅ
ꯑꯦ ꯏꯔꯥꯏ ꯂꯥꯏꯅ ꯍꯤꯡꯉꯅꯤ ꯌꯥꯝ ꯊꯤ ꯂꯥꯏꯅ ꯍꯤꯡꯉꯅꯤ ꯗꯤꯟꯒꯨꯝꯕ ꯈꯔ
ꯃꯥꯖꯨ ꯀꯩꯀꯩꯅꯣꯕꯨꯗꯤ ꯆꯥꯏ ꯍꯥꯏꯕꯅꯤꯗ
ꯍꯞꯇꯥ ꯑꯝꯗ ꯃꯥ ꯑꯅꯤꯔꯛ ꯊꯣꯡꯉ ꯆꯥꯖꯔꯅꯤ ꯍꯞꯇꯥ ꯈꯨꯗꯤꯡꯒꯤ ꯑꯅꯤꯔꯛ ꯑꯅꯤꯔꯛ ꯆꯥꯔꯥ ꯍꯥ ꯍꯥ ꯋꯔꯦꯍꯦ ꯚꯥꯏ ꯄꯨꯟꯁꯤꯁꯦ
ꯀꯔꯤꯒꯤ ꯋꯥꯔꯤꯕ ꯅꯪꯅ ꯑꯃꯨꯛ
ꯅꯪꯅ ꯂꯥꯛꯀꯅꯤ ꯍꯥꯏꯔꯝꯃꯒ ꯂꯥꯛꯑꯔꯣꯏ ꯑꯃꯨꯛ ꯍꯥꯏ꯫
ꯅꯝꯊꯥꯛ ꯇꯧꯔꯝꯕ ꯑꯣꯏꯔꯝꯃꯅꯤ ꯕꯤꯀꯥ ꯊꯃꯣꯏ ꯁꯦꯡꯕ ꯃꯥꯟꯅ ꯅꯝꯊꯛ ꯑꯣꯏꯔ ꯂꯩꯔꯝ
ꯊꯃꯣꯏ ꯁꯦꯡꯕ ꯃꯤ ꯅꯠꯇꯦ ꯊꯃꯣꯏ ꯃꯥꯡꯕ ꯃꯤꯅꯦ꯫ ꯊꯝꯃꯣꯏ ꯃꯨꯕ ꯊꯝꯃꯣꯏ ꯃꯥꯡꯕ
ꯊꯃꯣꯏꯃꯨꯕꯤ ꯂꯩꯔꯥꯡꯒꯤ ꯍꯥꯏꯇꯥꯔꯦ
ꯎꯝ ꯁꯣꯝꯗꯨꯗ ꯑꯩꯅ ꯏꯅꯥꯎꯗ ꯑꯗꯨ ꯆꯠꯁꯦ ꯑꯗꯥ ꯆꯠꯁꯤꯅ ꯍꯧꯕ ꯂꯣꯏꯈ꯭ꯔꯦꯕ꯫
ꯆꯥꯛꯇꯤ ꯄꯂꯦꯡꯅ ꯊꯣꯡꯕ ꯑꯣꯏꯔꯝꯒꯅꯤꯅꯦ꯫
ꯅꯠꯇꯦꯗ ꯑꯩ ꯉꯁꯥꯏꯅ ꯊꯣꯡꯉꯒ ꯂꯣꯏꯔꯝꯃꯦ
ꯍꯜꯂꯣ
ꯇꯥꯕ꯭ꯔꯣ ꯇꯥꯕ꯭ꯔꯣ ꯇꯥꯗ꯭ꯔꯕꯣ
ꯍꯣ ꯇꯥꯔꯦ ꯇꯥꯔꯦ
ꯎꯝ ꯑꯩ ꯉꯁꯥꯏ ꯂꯣꯏꯁꯜꯂꯝꯃꯦ ꯍꯥꯏꯕ ꯑꯩꯅ ꯉꯁꯥꯏ ꯂꯣꯏꯁꯜ ꯁꯜꯂꯝꯃꯦ ꯍꯥꯏꯕ
ꯀꯅ ꯍꯥꯏꯁꯤꯕ
ꯑꯩꯅ ꯉꯁꯥꯏ ꯑꯥꯏꯩꯅ ꯂꯣꯏꯁꯤꯜꯂꯝꯃꯦ ꯊꯤꯗꯅ ꯈꯣꯠꯇꯅ ꯀꯨꯞꯁꯟꯗꯅ ꯊꯝꯂꯝꯃꯦ
ꯀꯩ ꯂꯣꯏꯜꯂꯝꯃꯣ ꯍꯥꯏꯅꯣ
ꯀꯩꯕ
ꯍꯥꯥ
ꯂꯣꯏꯁꯤꯜꯂꯝꯃꯦ ꯍꯥꯏꯕ
ꯑꯣ ꯆꯥꯛꯂꯣ ꯑꯣ ꯒ꯭ꯌꯥꯟ ꯇꯥꯔꯦ ꯒ꯭ꯌꯥꯟ ꯇꯥꯔꯦ ꯇꯥꯔꯦ ꯅꯪꯗꯤ ꯌꯥꯝ ꯐꯩꯅ
ꯐꯕꯅꯦ ꯐꯕꯅꯤ
ꯅꯪ ꯑꯃꯨꯛ ꯐ ꯏꯔꯩ ꯂꯩꯔꯝꯗꯧ ꯃꯥꯟꯁꯤꯜꯂꯛꯇ꯭ꯔꯦ
ꯂꯩꯇꯦ ꯁꯪꯁꯥꯔꯁꯤꯗ ꯑꯃꯠꯇ ꯂꯩꯇꯦ
ꯅꯨꯡꯉꯥꯏꯔꯦ ꯅꯨꯡꯉꯥꯏꯔꯦ
ꯅꯝꯊꯥꯛ
ꯅꯨꯡꯉꯥꯏꯔꯦ ꯅꯨꯡꯉꯥꯏꯔꯦ
ꯎ ꯅꯪꯗꯤ ꯅꯝꯊꯥꯛꯅꯤ ꯅꯝꯊꯥꯛ ꯅꯝꯊꯥꯛ ꯍꯩꯕꯤ ꯂꯧꯅꯝ ꯍꯩꯕꯤ
ꯊꯝꯃꯒꯦꯍꯦ ꯑꯃꯨꯛ ꯇꯧꯔꯛꯀꯦ
ꯍꯣꯏ ꯍꯣꯏ ꯌꯥꯕꯨ ꯌꯥꯗꯣꯏꯔꯣ